ꯎꯝ
ꯑꯥ
ꯇꯥꯏ ꯇꯥꯏ ꯕꯣꯔꯣ ꯍꯦꯜꯂꯤꯕ ꯍꯧꯖꯤꯛꯁꯦ
ꯑꯥ ꯑꯩꯗꯤ ꯅꯪ ꯑꯩꯗꯤ ꯅꯪ ꯑꯃꯨꯛꯀ ꯇꯧꯔꯔꯣꯏꯗ꯭ꯔꯅ ꯈꯟꯕ
ꯁꯤꯁ ꯑꯅꯤ ꯋꯥꯠꯂꯤꯑꯕ꯭ꯔꯣ ꯑꯅꯤꯒ ꯇꯧꯔꯛꯈꯤꯅꯤ ꯀꯩꯩꯅꯣ ꯅꯣꯛ ꯀꯅꯨꯅꯦ
ꯄꯔꯁꯤꯁꯇꯅ ꯌꯗ ꯍ
ꯍꯥꯟꯅ ꯂꯩꯁꯤꯟꯕꯅ ꯐꯗ꯭ꯔꯣ
ꯎ ꯅꯤꯊꯧ ꯅꯨꯡꯒꯗꯤ ꯋꯥꯔꯤ ꯑꯃꯨꯛꯀꯁꯨꯟꯅꯕ꯭ꯔꯥ
ꯁꯗ꯭ꯔꯦ ꯃꯥꯗꯤ ꯊ ꯊꯖꯦ ꯕ ꯋꯥꯠꯄ ꯃꯥꯂꯦ ꯆꯪꯗ꯭ꯔꯤ ꯐꯥꯎꯔꯗꯤ ꯁꯅꯥꯔꯔꯣꯏ ꯍꯥꯏ ꯆꯪꯉ꯭ꯔꯒꯗꯤ ꯑꯃꯨꯛ ꯁꯜꯂꯨꯔꯁꯤ ꯃꯦ ꯂꯩꯒꯦ ꯑꯩꯁꯨ ꯇꯧꯗ꯭ꯔꯦ
ꯑꯣ
ꯉꯁꯥꯏꯗꯣ ꯑꯣꯏꯜꯂꯛꯑꯒꯗꯤ ꯑꯃ ꯇꯧꯋꯦ
ꯑꯣ ꯑꯣ ꯑꯩꯁꯨ ꯁꯥꯟꯅꯕ ꯀꯨꯏꯔꯦꯗ
ꯍꯧꯖꯤꯛ ꯅꯨꯡꯗꯥꯡꯁꯦ ꯇꯔꯨꯛ ꯅꯪꯒ ꯍꯥꯏꯔꯗꯤ ꯇꯔꯨꯛ ꯁꯨꯔꯦ ꯎ
ꯑꯣ ꯑꯅꯥ
ꯎꯝ
ꯑꯁꯤ ꯍꯧꯖꯤꯛ ꯑꯃꯨꯛꯀ ꯇꯧꯔꯤꯁꯦ ꯃꯔꯤ ꯁꯨꯗꯣꯏꯕ
ꯑꯥ
ꯑꯩꯅ ꯇꯧꯕ ꯅꯠꯇꯕ ꯃꯤꯅ ꯇꯧꯔꯛꯄꯗꯣ
ꯑꯥ
ꯑꯗꯨꯝ ꯇꯧꯋꯦ ꯉꯁꯤ ꯀꯩ ꯅꯨꯃꯤꯠꯅꯣ
ꯉꯁꯤꯁꯦ ꯏꯔꯥꯏ ꯍꯧꯖꯤꯛꯇꯤ ꯊꯥꯡꯖꯥ ꯑꯣꯏꯈ꯭ꯔꯦ ꯖꯑꯣꯈ ꯍꯧꯁꯤꯔꯑꯣ ꯇꯥꯔꯥ ꯃꯅꯤꯅ
ꯁꯟꯗꯅ ꯀꯥꯁꯦꯔꯣ
ꯀꯂ ꯀꯥꯗꯣꯏꯕ ꯁꯤ ꯑꯆꯥꯔ ꯍꯔꯥꯎ
ꯍꫭꯏ
ꯎꯕꯤꯔꯦꯗ ꯒꯞꯁꯦ ꯍꯥꯟꯅ ꯂꯩꯅꯤꯡꯕꯅꯤꯅꯦ ꯑꯩꯁꯦ
ꯑꯩ ꯀꯔꯤꯕꯥ ꯐꯤ ꯁꯦꯠꯅ ꯑꯩꯁꯨ ꯂꯩꯇꯦ ꯑꯗꯨ ꯑꯣꯏꯔꯁꯨ ꯀꯥꯗꯕ ꯀꯨꯏꯕꯅꯦ ꯅꯛꯁꯦ ꯈꯔ ꯒꯦꯟꯗꯥꯗꯔꯗꯤ ꯌꯥꯔ ꯑꯗꯨꯝ ꯐ꯭ꯔꯤꯗ ꯂꯩꯃꯟꯕꯁꯦ ꯑꯗꯨꯝ ꯑꯩꯈꯣꯏꯒꯤ ꯊꯋꯥꯏꯗ ꯀꯔꯤꯅ ꯇꯧꯔꯦꯕ
ꯎꯝ
ꯋꯥ ꯃ ꯆ ꯀꯔꯤꯗ ꯎꯝ ꯃꯌꯥꯝ ꯄꯨꯜꯂ ꯀꯔꯤꯗ ꯑꯗꯨꯝ ꯇꯧꯕꯗꯨꯁꯨ ꯅꯨꯡꯉꯥꯏꯕꯗꯤ ꯅꯨꯡꯉꯥꯏꯌꯦ ꯑꯗꯨ ꯑꯣꯏꯔꯁꯨ ꯀꯨꯟꯅ ꯑꯗꯨꯝ ꯇꯧꯕꯗꯨꯁꯨ ꯐꯠꯇꯦꯕ
ꯎꯝ
ꯃꯥ ꯃꯥꯔꯛꯀꯤ ꯊꯟꯕ ꯊꯟꯕꯁꯨ ꯑꯗꯨꯝ ꯆꯠꯂꯒ ꯑꯗꯨꯝ
ꯆꯠꯇ꯭ꯔꯗꯤ ꯌꯥꯗꯕ ꯃꯇꯝ ꯂꯩꯌꯦ ꯄꯨꯂꯤꯉꯩꯒꯤ ꯃꯇꯝꯁꯨ ꯂꯩꯌꯦ
ꯑꯩꯁꯨ ꯈꯪꯗ꯭ꯔꯦꯗ ꯑꯦꯛꯖꯥꯝꯁꯦ ꯊꯣꯛꯇꯕ ꯇꯥꯔꯒꯗꯤ ꯑꯁ ꯃꯥꯁꯇꯔ ꯑꯃꯃꯨꯛ ꯆꯧꯊꯥꯔꯔꯤ ꯃꯄꯥꯟꯗ ꯑꯃꯨꯛ ꯆꯠꯊꯗ꯭ꯔꯗꯤ ꯑꯗꯨ ꯂꯣꯏꯈꯤꯗꯤꯀꯣ
ꯑꯣ
ꯃꯁ ꯇꯔ ꯃꯠꯇꯣꯁ ꯂꯩ ꯇꯨ ꯊꯥꯎꯖꯟ ꯊꯥꯔꯇꯤꯒꯤ ꯋꯥꯟ ꯑꯣꯏꯔꯕꯅꯤꯅꯦ ꯑꯩꯅ ꯑ ꯑꯩꯅ ꯒ꯭ꯔꯦꯖꯨꯌꯦꯁꯟ ꯂꯩꯗꯣꯏꯁꯦ ꯇꯨ ꯊꯥꯎꯖꯟ ꯇ꯭ꯋꯦꯟꯇꯤ ꯅꯥꯏꯟꯗꯅꯦꯕ
ꯑ ꯅꯣꯏ ꯅꯪ ꯍꯧꯖꯤꯛ ꯂꯣ ꯀꯣꯂꯦꯖꯀꯤ ꯇꯧꯔꯗꯤ ꯍꯥꯏꯕꯅꯤꯀꯣ
ꯑꯥ
ꯁꯤ ꯇꯧꯗ꯭ꯔꯁꯨ ꯍꯌꯦꯡ ꯑꯗꯨꯝ ꯃꯣꯁꯇꯔꯁꯨ ꯑ ꯗꯥꯔꯦꯛ ꯇꯧꯕ ꯌꯥꯔꯣꯏꯗ꯭ꯔꯣ
ꯃꯥꯁꯇꯔꯗꯣ ꯁꯤꯗ ꯇ ꯌꯥꯔꯣꯏ ꯍꯥꯏꯗꯤ
ꯇ꯭ꯋꯦꯟꯇꯤ ꯊꯥꯔꯇꯤ ꯋꯥꯟꯗ ꯀꯔꯤꯗ ꯅꯪ ꯇꯧꯔꯗꯤ ꯑꯁ ꯑꯉꯥꯡ ꯂꯩꯔꯝꯒꯅꯤꯅ ꯅꯪꯁꯦ
ꯑꯁ ꯒ꯭ꯌꯥꯟ ꯇꯥꯗ꯭ꯔꯦꯅꯦ
ꯅꯉꯪ ꯑꯅꯤꯗꯤ ꯂꯩꯔꯦꯅ ꯑꯗꯨꯝ ꯍꯥꯏꯔꯦ ꯂꯩꯔꯦ
ꯄ꯭ꯂꯥꯟꯁꯤ ꯂꯣꯏꯅ ꯐ꯭ꯂꯣꯞ ꯇꯥꯒꯗꯧꯔꯦ ꯒ꯭ꯔꯦꯖꯨꯁꯟ ꯒ꯭ꯔꯦꯖꯨꯑꯌꯦꯁꯟ ꯂꯣꯏꯔꯒꯁꯨ ꯊꯕꯛꯄꯨꯗꯤ ꯇꯧꯗꯤ ꯇꯧꯕ ꯌꯥꯏꯑꯕꯀꯣ
ꯎꯝ
ꯁꯤ ꯌꯥꯗ꯭ꯔꯒꯗꯤ ꯃꯄꯥꯟꯗꯁꯨ ꯊꯣꯛꯅꯤꯡꯕ ꯒꯣꯔꯃꯦꯟ ꯁꯥꯔꯚꯤꯁꯁꯦ ꯐꯪꯗ꯭ꯔꯗꯤ ꯍꯔꯦꯟ ꯇꯒꯨꯝꯕ ꯆꯠꯅꯤꯡ ꯃꯅꯦꯕ
ꯃꯄꯗ ꯆꯠꯂꯒ ꯀꯔꯤ ꯇꯧꯗꫭꯏꯕ
ꯃꯄꯥꯟꯗ ꯑꯁꯤꯗꯗꯤ ꯂꯣ ꯏꯌꯥꯔꯒꯤꯗꯤ ꯇꯔꯥꯟꯁ ꯂꯩꯇꯦꯕ ꯌꯦꯡꯅꯤꯡꯉꯥꯏꯁꯤ ꯌꯥꯝ ꯂꯨꯕꯅꯦꯕꯀꯣ ꯑꯥꯗ ꯗꯥꯎ ꯌꯥꯔꯗꯤ ꯂꯤꯁꯤꯡ ꯀꯨꯟ ꯀꯨꯟꯊ꯭ꯔꯥ ꯃ ꯐꯪꯂꯅꯤ ꯗꯎꯒꯤ ꯑꯔꯦꯗꯦ
ꯊꯕꯛ ꯊꯕꯛ ꯇꯨꯔ ꯅꯪ ꯍꯏꯔꯤꯁꯦ
ꯑꯥꯎ ꯔꯦꯁꯟ ꯈꯛꯇꯅꯗꯤ ꯌꯥꯔꯣꯏꯔꯤꯕ ꯑꯗꯨꯕꯨ ꯃꯁꯇꯔꯒꯨꯝꯕ ꯇꯧꯔꯗꯤ ꯑꯩꯗꯤ ꯂꯣ ꯇꯧꯕꯁꯦ ꯀ꯭ꯔꯤꯃꯤꯅꯦꯜꯒꯤ ꯅꯠꯇꯕ ꯀꯣꯔꯄꯔꯦꯠꯀꯤ ꯇꯧꯅꯤꯡꯉꯤꯕ ꯕꯤꯖꯤꯅꯦꯁꯀꯤꯀꯣ
ꯑꯣ
ꯑꯗꯒꯤ ꯑꯗ ꯁꯤꯡꯒꯥꯄꯨꯔꯒꯨꯝꯕꯗꯤ ꯆꯠꯅꯤꯡꯕꯅꯦ ꯏꯁ꯭ꯀꯣꯂꯥꯔꯁꯤꯞ ꯐꯪꯗ꯭ꯔꯗꯤ ꯉꯝꯃꯔꯣꯏ ꯏꯁꯀꯣꯂꯥꯔꯁꯤꯞꯇꯣ ꯐꯨꯜꯂꯤ ꯐꯟꯗꯦꯠ ꯑꯣꯏꯕ ꯑꯣꯏꯔꯗꯤꯀꯣ ꯄꯩꯁꯥ ꯆꯪꯅꯤꯕ ꯃꯣꯏꯅ ꯔꯦꯟꯐꯤ ꯐꯥꯎꯕ ꯂꯣꯏꯅ ꯊꯤꯕꯤꯒꯅꯦꯕ ꯑꯗꯨ ꯑꯣꯏꯔꯒꯁꯨ ꯂꯥꯛ ꯑꯃ ꯑꯅꯤꯗꯤ ꯑꯗꯨꯝ ꯆꯪꯕꯅꯤ
ꯑꯣ
ꯄꯨꯂꯤ ꯐꯟꯗꯦꯠ ꯑꯣꯏꯔꯒꯁꯨ ꯀꯣ ꯑꯌꯣꯒꯤ ꯃꯅꯥꯎꯅ ꯅꯨꯄꯥ ꯆꯨꯟꯗꯣ
ꯑ
ꯑ ꯌꯨꯀꯦꯗ ꯂꯩꯅ ꯃꯥꯁꯇꯥꯔ ꯇꯧꯔꯒ ꯂꯩꯔꯦꯍꯟꯗꯛꯇꯤ ꯂꯣꯏꯈ꯭ꯔꯅꯤ
ꯎꯁꯃꯥ ꯂꯣꯢꯗꯔꯤꯕꯣ
ꯂꯣꯏꯔꯅꯤ ꯃꯥꯗꯤ ꯀꯨꯏꯈ꯭ꯔꯦꯕ
ꯑꯣ
ꯃꯥꯁꯨ ꯏꯁꯀꯣꯂꯥꯔꯁꯤꯞꯇꯗꯤ ꯐꯪꯕꯅꯤ ꯑꯗꯨ ꯑꯣꯏꯔꯁꯨ ꯂꯥꯛ ꯑꯅꯤꯒꯨꯝꯕꯗꯤ ꯑꯗꯨꯝ ꯆꯪꯏ ꯍꯥꯏꯌꯦꯕ ꯃꯃꯥꯅ ꯍꯥꯏꯕꯗꯣ
ꯑꯣ ꯑꯁ ꯎꯗꯕꯁꯨ ꯀꯨꯏꯔꯦ ꯍꯦ ꯃꯥꯗꯣ
ꯎꯝ
ꯑꯩꯈꯣꯏ ꯍꯥꯏ ꯁ꯭ꯀꯨꯜ ꯇꯝꯕ ꯀꯥꯟꯗ ꯑꯗꯨꯝꯀꯥꯟꯗ ꯎꯕꯗꯣ ꯁ꯭ꯀꯨꯜ ꯆꯠꯅꯕ
ꯈꯔ ꯅꯨꯄꯤ ꯃꯥꯜꯂꯒꯀꯣ ꯃꯃꯥꯒꯤ ꯅꯛ ꯑꯗꯨꯝ ꯆꯠꯂꯒ ꯂꯩꯕꯗꯣꯁꯨ ꯇꯤꯟꯗꯨ ꯑꯃ ꯄꯥꯏꯔꯒ
ꯑꯣ ꯃꯥꯒꯤ ꯌꯝꯕ ꯁꯤꯡꯗꯣ ꯏꯁꯇꯤꯐꯦꯟꯅꯤ ꯑꯗꯨꯗ ꯀꯔꯤ ꯀꯗ ꯑꯇꯩꯗꯣꯅꯗꯨꯅ ꯅꯨꯄꯥꯊꯣꯛꯄ ꯅꯨꯄꯥꯒꯤ ꯖꯤꯟꯁ ꯈꯔ ꯂꯩꯩꯕ
ꯑꯥ
ꯑꯗ ꯑ ꯑꯃ ꯑꯗꯨꯗꯤ ꯌꯥꯗ꯭ꯔꯦ
ꯃꯄꯥꯟꯗ ꯀꯨꯏꯅ ꯆꯠꯂꯗꯤ ꯇ꯭ꯔꯥꯟꯁ ꯑꯣꯜꯂꯛꯀꯅꯤ ꯑꯃꯨꯛ
ꯍꯥꯥ
ꯅꯨꯄꯥꯟꯗ ꯀꯨꯏꯅ ꯆꯠꯂꯗꯤ ꯌꯥꯔꯣꯏꯕ ꯑꯗꯨꯒꯤ ꯑꯗꯨꯒꯤ ꯏꯗꯣ ꯀꯜꯂꯛꯀꯅꯤꯕ
ꯎ
ꯑꯦꯛꯇꯤꯚꯤꯇꯤꯁꯀꯨꯝꯕ ꯌꯥꯝ ꯃꯤ ꯑꯇꯣꯞꯄ ꯀꯟꯇ꯭ꯔꯤꯗꯗꯤ ꯑꯗꯨꯝ ꯂꯩꯗꯨꯅ
ꯑꯥ
ꯃꯗꯤꯌꯥꯗ ꯎꯔ ꯃꯥ ꯇꯧꯅꯤꯤ
ꯎ
ꯑꯦ ꯑꯦ ꯈꯂꯗ
ꯃꯥꯦ ꯌꯨꯀꯦꯗ ꯂꯩꯕꯅꯤꯅ ꯀꯔꯤꯔꯥ ꯑꯩꯈꯣꯏ ꯏꯟꯗꯤꯌꯥꯗ ꯑꯃꯨꯛꯀ ꯍꯟꯅꯤꯡꯉꯔꯣꯏꯅꯦ
ꯎꯝ ꯍꯟꯗꯣꯛ ꯍꯟꯖꯤꯟꯁꯨ ꯅꯨꯡꯉꯥꯏꯇꯕꯅꯤꯅꯀꯣ ꯄꯩꯁꯥ ꯌꯥꯝ ꯆꯪꯕꯅꯤꯅ ꯌꯦꯠꯇ ꯀꯦꯛꯇꯁꯨ ꯂꯩꯐꯝꯗꯁꯨ ꯍꯥꯏꯗꯤ ꯄꯣꯠꯀꯨꯝꯕꯁꯨ ꯃꯥ ꯌꯥꯝ ꯂꯧꯔꯝꯒꯨꯅꯦꯕ ꯔꯦꯟ ꯂꯩꯕꯗꯣ ꯑꯗꯨꯒꯨꯝꯕꯗꯨꯁꯨ ꯐꯝꯐꯝꯔꯥ ꯀꯔꯤꯔꯥ ꯌꯥꯝ ꯂꯨꯕꯅ
ꯃꯥ ꯃꯊꯜ ꯑꯗꯩꯀꯣ ꯆꯠꯂꯤꯨꯗꯣ ꯅꯠꯇ꯭ꯔꯒ ꯃꯥ ꯀꯪꯂꯕ ꯃꯤ ꯂꯩꯔꯒ ꯆꯠꯄ
ꯎꯝ
ꯎ ꯑꯣ
ꯈꯔꯥꯖꯤꯜꯂꯥꯎꯔ ꯃꯅꯤꯃꯤ ꯎ
ꯑꯣ ꯑꯗꯨ ꯑꯣꯏꯔꯁꯨ ꯂꯩꯗꯅ
ꯇꯗꯒꯤꯦ
ꯎꯝ
ꯗꯤꯒ꯭ꯔꯤ ꯏꯟꯗꯤꯌꯥꯗ ꯑꯃꯨꯛ ꯍꯜꯂꯛꯑꯁꯨ ꯄꯩꯁꯥ ꯌꯥꯝ ꯌꯥꯝ ꯀꯩꯅ ꯇꯣꯂꯣꯞꯗꯣ ꯑꯗꯨꯝ ꯆꯥꯎꯅ ꯄꯤꯕꯅꯦꯕ
ꯑꯣ
ꯐꯦ ꯊꯁꯨ ꯀꯣ ꯂꯥꯛ ꯑꯗꯨꯝ ꯌꯒꯅꯤ ꯑꯦꯛꯁꯄꯤꯔꯤꯌꯦꯟꯁ ꯑꯣꯏꯅꯤꯅ ꯕꯤꯖꯤꯅꯦꯁꯀꯤꯔꯣꯝꯗꯗꯤ ꯁꯤꯗꯗꯤ ꯑꯦꯄꯤꯁꯦꯜꯂꯤ ꯃꯅꯤꯄꯨꯔꯗꯗꯤ ꯂꯩꯇꯦꯕ ꯕꯤꯖꯤꯅꯦꯁ ꯀꯝꯄꯅꯤ ꯃꯥꯔꯆꯥꯔ ꯇꯧꯕ ꯑꯦ ꯃꯗ
ꯎꯝ
ꯏꯟꯇꯂꯦꯛꯆꯨꯋꯦꯜ ꯄ꯭ꯔꯣꯄꯔꯇꯤ ꯐꯥꯎꯕ ꯂꯩꯇꯦꯕ ꯑꯁꯤꯗꯅꯤ ꯈꯖꯤꯛ ꯈꯛꯇꯅꯦꯕ ꯑꯗꯨꯗꯩ ꯗꯤꯚꯣꯔꯁꯀꯨꯝꯕ ꯄꯩꯁꯥ ꯄꯨꯔꯒ ꯆꯦꯟꯈꯤꯕ ꯂꯩꯁꯥꯕꯤꯒꯨꯝꯕ ꯃꯥꯎ ꯈꯔ ꯄꯩꯁꯥ ꯄꯨꯔꯒ ꯆꯦꯟꯈꯤꯕꯒꯨꯝꯕ ꯑꯗꯨꯒꯨꯝꯕ ꯉꯥꯛꯇꯅꯦꯕ ꯀꯦꯁꯁꯤꯡꯗꯣ ꯑꯌꯥꯝꯕꯗꯣ ꯂꯝꯒꯤ ꯗꯤꯁꯄ꯭ꯌꯨꯠꯀꯨꯝꯕ
ꯑꯣ
ꯀꯝꯄꯅꯤꯒꯤ ꯀꯣꯔꯄꯔꯦꯠꯀꯤ ꯃꯇꯥꯡꯗꯤ ꯑꯝꯇ ꯂꯩꯇꯦꯕ ꯑꯁꯤꯗꯗꯤ ꯀꯣꯔꯄꯣꯔꯦꯠꯀꯤ ꯑꯗꯨꯒ ꯏꯟꯇꯂꯦꯛꯆꯨꯦꯜ ꯄ꯭ꯔꯣꯄꯔꯇꯤꯒꯤ ꯁꯤꯒꯨꯝꯕꯒꯤ ꯃꯇꯥꯡꯗꯗꯤ ꯄꯩꯁꯥꯁꯨ ꯌꯥꯝꯕꯅꯦꯕꯀꯣ
ꯍꯣꯏ
ꯑꯗꯨꯒꯤ ꯀꯃꯤꯁꯟꯁꯨ ꯑꯗꯨꯝ ꯃꯤꯂꯤꯌꯟ ꯃꯤꯂꯤꯌꯟ ꯐꯪꯒꯅꯦꯕ
ꯎꯝ ꯋꯥꯔꯅꯤ ꯃꯥꯗ
ꯑꯗꯣ ꯑꯁ ꯈꯜꯂꯨꯔꯒꯗꯤ ꯃꯇꯝꯗꯤ ꯌꯥꯝ ꯆꯪꯕꯀꯣ ꯇꯨ ꯊꯥꯎꯖꯟ ꯊꯥꯔꯇꯤ ꯋꯥꯟꯗ ꯂꯣꯏꯕ ꯍꯥꯏꯕꯁꯦ ꯑꯁ ꯈꯜꯂꯨꯔꯒꯗꯤ ꯃꯥꯡꯒꯣ ꯃꯈꯜꯗꯅꯦ ꯑꯁ ꯇꯥꯔꯕ ꯇꯝꯃꯗꯦ ꯑꯗꯣ ꯑꯃꯨꯛ ꯃꯣꯁꯇꯔ ꯂꯣꯏꯔꯒ ꯏꯟꯇꯥꯔꯟ ꯑꯃꯨꯛ ꯇꯧꯕ ꯍꯧꯔꯅꯤ
ꯆꯩ ꯀꯨꯟꯗ꯭ꯔꯥ ꯍꯦꯡꯕ ꯆꯍꯤ ꯅꯤꯐꯨꯔꯥ
ꯀꯒꯨꯝꯕ ꯑꯃꯨꯛ ꯆꯜꯂꯅꯦꯕ